ꯑꯜꯂꯣ
ꯍꯜꯂꯣ ꯍꯂꯣ
ꯇꯥꯕ꯭ꯔꯣ ꯀꯗꯧꯔꯥꯅꯣ
ꯇꯨꯝꯐꯝꯗ
ꯅꯩꯉꯥꯢꯕ꯭ꯔꯣꯅꯦ ꯇꯨꯝꯕꯕꯣ
ꯅꯨꯡꯉꯥꯏꯌꯦ ꯑꯩꯈꯣꯏꯗꯤ ꯅꯨꯡꯁꯥ ꯀꯟꯕꯒꯤ ꯇꯨꯝꯕꯗꯨ ꯅꯨꯡꯉꯥꯏꯇꯦ ꯑꯗꯨꯕꯨꯅꯦ
ꯉꯔꯥꯡꯗꯩ ꯌꯥꯝ ꯁꯥꯢꯌꯦ ꯑꯗꯣ ꯑꯗꯨꯕꯤ ꯌꯥꯔ
ꯑꯣ ꯉꯁꯤ ꯌꯥꯝ ꯁꯥꯢ ꯈꯣꯏꯗꯤ ꯉꯔꯥꯡ
ꯑꯈꯣꯢꯗꯤ ꯉꯥꯔꯥꯡ ꯅꯨꯡꯗꯥꯡ ꯇꯨꯝꯕꯕꯧ ꯌꯥꯗꯦ
ꯑꯣ
ꯌꯥꯝ ꯁꯥꯢꯌꯦ
ꯃꯔꯛꯗꯤ ꯑꯗꯨꯝ ꯅꯨꯡꯉꯥꯏꯌꯦ ꯉꯁꯤꯗꯤ ꯀꯟꯒꯗꯕ ꯃꯥꯜꯂꯦ
ꯅꯣꯡꯕꯨꯗꯤ ꯆꯨꯗ꯭ꯔꯣ
ꯆꯨꯗꯦ ꯑꯌꯨꯛꯇ ꯈꯤꯇꯪ ꯆꯨꯕꯅꯦ
ꯎꯝ
ꯅꯣꯏꯗꯗꯤ
ꯆꯨꯔꯝꯔꯣꯢ ꯉꯁꯤꯗꯤ ꯀꯪꯗꯦ
ꯋꯤꯟꯗꯣꯗ
ꯎꯄꯥꯏ ꯂꯩꯇꯩ ꯖꯦꯜꯗ ꯂꯩꯕꯅꯦ ꯅꯪꯗꯤ ꯄꯦ
ꯃꯥꯗꯤ ꯑꯗꯨꯗꯤ ꯀꯥꯗ
ꯑꯥ ꯃꯊꯛꯇ ꯀꯥ ꯀꯥꯔꯒ ꯌꯦꯡꯗꯗ꯭ꯔꯤ ꯈꯪꯉꯔꯣꯏ
ꯑꯗꯨꯗꯤ ꯅꯣꯏꯗꯤ ꯄꯨꯔꯥ ꯖꯦꯜꯅꯤꯅ
ꯌꯦꯜ ꯃꯅꯨꯡꯗ ꯂꯩꯕꯅꯦ
ꯎꯝ ꯆꯥꯛꯇꯤ ꯄꯨꯨꯡ ꯀꯌꯥꯗ ꯆꯥꯒꯦꯔ
ꯍꯣꯔꯦꯟ
ꯆꯥꯅꯤꯡꯕ ꯀꯟꯗ ꯆꯠꯄ ꯌꯥꯕ꯭ꯔꯣ ꯅꯠꯇꯅ ꯇꯥꯏꯃꯤꯡꯗ ꯃꯤ ꯄꯨꯝ ꯂꯣꯏꯅꯃꯛ
ꯎꯝ ꯈꯣꯏ ꯃꯔꯛ ꯃꯔꯛ ꯑꯗꯨꯝ ꯇꯥꯏꯃꯤꯡ ꯄꯤꯗꯤ ꯄꯤꯌꯦ ꯑꯗꯨꯒ ꯑꯈꯣꯏꯅ ꯆꯥꯅꯤꯡꯕ ꯃꯇꯝꯗ ꯀꯨꯝ ꯄꯨꯂꯞ ꯆꯥꯗꯤꯌꯦ ꯃꯤꯁꯥ ꯏꯁꯥ ꯏꯁꯥꯅ ꯆꯥꯟꯅꯤꯡꯕ ꯃꯇꯝꯗ ꯀꯨꯝꯔꯒ ꯂ ꯆꯥꯔꯅꯤ ꯍꯣꯏ ꯀꯨꯝꯃꯒ ꯑꯈꯣꯏ ꯆꯥꯛ ꯄꯨꯔꯒ ꯀꯥꯗꯥ ꯑꯃꯨꯛ ꯆꯠꯂꯅꯤ ꯑꯈꯣꯏꯗꯤ
ꯑꯣ ꯌꯥꯏꯗ ꯑꯗꯨꯅ
ꯑꯗꯨꯗ ꯀꯔꯤ ꯀꯔꯥ ꯁꯦꯝꯃꯒ ꯆꯥꯕ
ꯎꯝ
ꯍꯥꯏꯗꯤ ꯑꯈꯣꯏ ꯍꯣꯁ ꯑꯗꯨꯃꯥꯏꯅ ꯗꯥꯏꯅꯤꯡ ꯇꯦꯕꯜ ꯗꯥꯏꯅꯤꯡ ꯔꯨꯝ ꯆꯥꯎꯅ ꯂꯩ ꯅꯠꯇꯦꯕ ꯃꯤ ꯂꯣꯏꯅꯃꯛ ꯆꯥꯃꯤꯟꯅꯗꯤ ꯆꯥꯟꯅꯔꯣꯏꯕꯀꯣ ꯇꯦꯕꯜ ꯑꯅꯤ ꯈꯛꯇꯅꯤ ꯎꯝ ꯃꯣꯏꯖꯨ
ꯑꯗꯨ ꯔꯨꯝꯗ ꯔꯨꯝꯗ ꯑꯗꯨꯝ ꯄꯨꯈꯠꯂꯒ ꯆꯥꯕꯅ ꯐꯩꯅꯦ
ꯎꯝ
ꯋꯥꯔꯗꯦꯟ ꯑꯃ ꯂꯩꯕ ꯊꯝꯕ꯭ꯔꯣ
ꯂꯩꯇꯦꯗ ꯍꯣꯇꯦꯜ ꯂꯩꯔꯝ ꯁꯤꯗ ꯃꯣꯏꯒꯤ ꯀꯨꯁꯤ ꯕꯤꯜꯗꯤꯡꯒꯤ ꯃꯄꯨ ꯂꯩꯕꯀꯣ
ꯑꯣ
ꯃꯣꯏ ꯃꯄꯨꯗ ꯅꯨꯄꯤ ꯑꯃ ꯂꯩ ꯃꯥꯃ ꯃꯄꯥꯗꯨ ꯁꯤꯗ ꯑꯗꯨꯝ ꯂꯩꯔꯕꯅꯦ
ꯑꯗꯨꯗꯤ ꯅꯣꯏꯗꯤ ꯄꯨꯔꯥ ꯐ꯭ꯔꯤꯅꯤꯅꯦꯀꯣ ꯆꯥꯏꯅꯤꯡꯉꯥꯏꯁꯨ ꯂꯩꯔꯝꯃꯣꯏ
ꯂꯩꯇꯦꯍꯦꯅꯣꯡ ꯗꯥꯥꯡꯗ ꯁꯤꯖꯤꯗꯤ ꯅꯨꯡꯗꯥꯡ ꯁꯟꯗꯦ ꯃꯥꯔꯀꯦꯠ ꯉꯁꯤ ꯅꯨꯡꯗꯥꯡꯅ ꯆꯠꯅꯤ
ꯍꯝ ꯅꯨꯡꯉꯥꯏꯍꯦ
ꯄꯨꯡ ꯑꯦꯠ ꯅꯥꯏꯟ ꯇꯦꯟ ꯗꯖꯨ ꯆꯠꯂꯨꯅꯤ
ꯑꯣ ꯊꯦꯡꯅꯍꯜꯂꯛꯑꯒ ꯆꯥꯏꯔꯣꯏꯔꯣ
ꯑꯗꯨ ꯄꯨꯡ ꯇꯔꯥ ꯇꯔꯥ ꯃꯈꯥꯏ ꯍꯦꯅꯗꯤ ꯒꯦꯠꯇꯣ ꯑꯃꯔꯣꯝꯗ ꯁꯨꯝꯕ ꯒꯦꯠ ꯀꯤꯄ꯭ꯔ ꯂꯩ ꯃꯣꯏꯅ ꯊꯦꯡꯕ ꯌꯗꯦ
ꯑꯣ
ꯅꯥꯏꯠ ꯄꯨꯡ ꯌꯥꯔꯦꯗ ꯄꯨꯡꯒꯤ ꯂꯝ ꯄꯨꯡꯒꯤ ꯋꯥꯔꯤ ꯇꯧꯔꯦꯀꯣ ꯏꯃꯥꯟꯅꯕꯤ ꯑꯃꯗꯤ ꯂꯩꯌꯦ
ꯑꯣ ꯅꯕꯥꯟꯅꯤ ꯉꯥꯛꯇ ꯂꯩꯔꯕ꯭ꯔꯣ ꯍꯧꯖꯤꯛꯀꯥꯟ
ꯈꯣꯏ ꯑꯍꯨꯝꯅꯦ ꯅꯅꯧꯕ ꯂꯥꯛꯑꯕ ꯑꯃꯨꯛ
ꯑꯅꯧꯕ
ꯑꯧ
ꯅꯍꯥꯟ ꯂꯩꯕ ꯅꯨꯄꯤꯗꯨꯅ ꯆꯠꯈ꯭ꯔꯦ
ꯑꯥ ꯄꯨꯡꯁꯥꯏ ꯃ ꯄꯨꯡꯁꯥꯏꯃꯦ
ꯑꯣ ꯑꯗꯨꯗꯤ ꯑꯗꯨꯗꯤꯀꯣ
ꯉꯔꯥꯡꯅ ꯉꯔꯥꯡ ꯉꯔꯥꯡ ꯃꯆꯦꯠꯅ ꯂꯥꯛꯄ
ꯑꯗꯣ ꯑꯗꯨꯝ ꯅꯨꯡꯉꯅ ꯍꯥꯏꯗꯤ ꯅꯨꯡꯉꯥꯏꯕ꯭ꯔꯣ ꯈꯨꯝꯅꯕꯗꯣ
ꯎꯝ ꯃꯣꯏ ꯑꯍꯥꯟꯅꯤꯗ ꯃꯦꯆꯨꯔ ꯑꯣꯏ
ꯎꯝ
ꯑꯆꯥ ꯑꯗꯣ ꯑꯗꯨꯝ ꯅꯣꯏꯕꯨ ꯈꯨꯝꯗ꯭ꯔꯣ
ꯑꯗꯨꯝ ꯋꯥ ꯌꯥꯝ ꯉꯥꯡꯗꯦ
ꯍꯣꯏ ꯍꯦ ꯍꯦ ꯀꯤꯕꯩ ꯑꯣꯏꯔꯝꯅꯤ
ꯃꯤ ꯀꯥꯅꯥꯝꯇ ꯄꯥꯝꯗ꯭ꯔꯦ ꯑꯁꯦꯡꯕꯩꯗꯤ ꯏꯕꯥꯅꯤꯈꯛꯇ ꯂꯩꯃꯤꯟꯅꯅꯤꯡꯕꯅꯤ ꯀꯣ
ꯆꯥꯎꯗ꯭ꯔꯗꯤꯀꯣ ꯑꯃꯨꯛ ꯑꯣꯏꯌꯦ ꯑꯗꯨꯝ ꯍꯥꯏꯗꯤ ꯍꯦꯟꯅ ꯐ꯭ꯔꯤ ꯑꯣꯏꯅꯦꯕꯀꯣ ꯅꯕꯥꯅꯤ ꯉꯥꯛꯇ ꯑꯣꯏꯗꯤ ꯅꯕꯥꯅꯤꯅꯁꯨ ꯐꯪꯉꯛꯑꯕꯅꯤꯅ ꯑꯗꯨꯝ ꯅꯨꯡꯉꯥꯏꯅꯦꯕ
ꯍꯧꯖꯤꯛꯀꯥꯟꯁꯨ ꯃꯤꯌꯥꯝ ꯅꯧꯕ ꯑꯗꯨꯝ ꯂꯥꯛꯄ꯭ꯔꯥꯅꯦ
ꯍꯣꯏ ꯑꯗꯨꯝ ꯂꯥꯛꯄꯔꯥ ꯈꯪꯗꯦ ꯑꯃ ꯑꯃ ꯑꯅꯤꯗꯤ ꯗꯨꯝ ꯂꯥꯛꯄꯔ ꯈꯪ ꯂꯥꯛꯕ ꯑꯣꯏꯔꯝꯅꯤ
ꯑꯣ ꯑꯩ ꯊꯦꯡ ꯂꯥꯛ
ꯑꯗꯨ ꯊꯦꯡꯈꯩꯗ ꯍꯧꯖꯤꯛꯗꯤ ꯁꯤ ꯊꯥ ꯃꯥ ꯂꯣꯏꯗꯧꯔꯦ
ꯑꯗꯨ ꯅꯣꯏꯒꯤꯗꯣꯀꯣ
ꯎꯝ
ꯅꯣꯏꯒꯤ ꯍꯥꯏꯗꯤ ꯁꯤꯅꯦ ꯅꯍꯥꯟ ꯇꯧꯕ ꯃꯤꯁꯤꯡꯁꯦ ꯅꯣꯏ ꯃꯃꯥꯡꯗ
ꯑꯣ ꯑꯩꯈꯣꯏꯒꯤ ꯁꯤꯅꯤꯌꯥꯔꯁꯨ ꯂꯩꯌꯦ
ꯑꯗꯨ ꯊꯕꯛ ꯐꯪ
ꯐꯪꯈ꯭ꯔꯦ ꯃꯣꯏꯗꯤ
ꯑꯣ
ꯀꯔꯝ ꯀꯔꯝꯕ ꯀꯔꯝ ꯀꯔꯝꯕꯗ ꯏꯟꯇꯔꯅꯦꯁꯅꯦꯜꯂꯣ
ꯏꯟꯇ꯭ꯔꯅꯧꯁꯅꯦꯜꯗꯤꯅꯦ ꯑꯣꯏꯔꯝꯂꯣꯏ ꯁꯤ ꯏꯗꯤꯌꯥ ꯃꯅꯨꯡꯒꯤꯅꯤ
ꯑꯣ ꯀꯩꯀꯩꯅꯣ ꯍꯥꯏꯗꯤ ꯏꯌ꯭ꯔ ꯍꯣꯁꯇꯦꯁ ꯃꯁꯨ ꯌꯥꯎꯕ꯭ꯔꯣ
ꯑꯣ ꯎꯝ ꯖꯠꯖꯠ ꯂꯩꯌꯦ ꯗꯨ ꯈꯪꯅ ꯑꯃ ꯅꯤꯗꯤ ꯍꯜꯂꯛꯑꯒ ꯀꯣ
ꯑꯥ
ꯇꯜꯂꯤꯅꯦ ꯑꯗꯨ ꯏꯟꯇꯔꯚꯤꯌꯨ ꯌꯥꯎꯔꯅꯤ ꯌꯥꯎꯔꯒ ꯃꯣꯏꯅ ꯑꯃꯨꯛ ꯔꯦꯡꯗꯣ ꯔꯦꯡꯗꯣ ꯈꯤꯇꯪ ꯋꯥꯡꯅꯤꯡꯉꯗꯤ ꯁꯤꯗ ꯁꯤ ꯑꯣꯖꯥꯁꯤꯅ ꯂꯥꯛꯑꯒ ꯇꯥꯛꯄꯤꯌꯣ ꯑꯩꯈꯩꯕꯨ ꯇꯥꯛꯄꯤꯌꯣ ꯁꯤ ꯎꯝ ꯅꯣꯏꯒꯤ ꯏꯟꯇꯔꯚꯤꯌꯨꯗꯤ ꯁꯤꯗꯤ ꯍꯦꯟꯅ ꯂꯨꯅꯤ ꯍꯥꯏꯌꯦ ꯇꯥꯛꯄꯤꯔꯒ ꯄꯨꯔ ꯆꯠꯂꯒ ꯑꯗꯨꯗꯩ ꯇꯞꯅ ꯇꯧꯔꯒ ꯗꯨꯝ ꯖꯣꯞ ꯇꯣꯞ ꯑꯗꯨꯝ ꯐꯪꯉꯦ
ꯑꯣ ꯅꯣꯏꯖꯨ ꯇꯧꯕ ꯌꯥꯏꯅ ꯑꯗꯨꯃꯥꯏꯅ
ꯎꯝ
ꯊꯕꯛ ꯐꯖꯅ ꯇꯧꯑꯣ ꯆ ꯇꯥꯏꯌꯦ ꯇꯥꯗ꯭ꯔꯣ ꯅꯪ
ꯑꯩꯒꯤꯗꯣ
ꯎꯝ ꯅꯪꯒꯤꯗꯣ ꯀꯩꯗꯧꯔꯕ
ꯉꯥꯏꯔꯤꯗꯣ
ꯍꯣꯏ ꯌꯥꯏ ꯍꯣꯏ ꯌꯥꯏ ꯌꯥꯏ ꯌꯥꯏ
ꯎꯝ ꯆꯥꯛ ꯆꯔꯕꯣ ꯅꯣꯢꯗꯤ
ꯑꯪ ꯆꯥꯕꯗ ꯉꯥꯏꯔꯤ
ꯀꯩ ꯍꯤꯟꯖꯥꯡ
ꯑꯗꯨꯗꯤ ꯍꯪꯉꯅꯨ ꯍꯥꯏꯕ ꯅꯠ ꯍꯥ ꯍꯥ ꯍꯥ ꯐꯥꯒꯤ ꯇꯧꯕꯅꯦ ꯑꯜꯂꯨꯒ ꯇꯥꯎ ꯍꯣꯡꯗ꯭ꯔꯦ ꯑꯩꯀꯣ
ꯍꯣꯢꯌꯦ
ꯑꯩꯒꯤ ꯋꯦꯠꯗ
ꯑꯥ
ꯐꯣꯔꯇꯤ ꯋꯥꯟ ꯀꯦꯖꯤ
ꯋꯥ ꯑꯗꯨ ꯈꯛꯇ ꯅꯪꯁꯨ
ꯐꯣꯔꯇꯤ ꯋꯥꯟ ꯄꯣꯏꯟ ꯊꯔꯇꯤꯔꯥ ꯀꯩꯅꯣꯅꯦ
ꯉꯍꯥꯛ ꯂꯩꯔꯗꯤ ꯊꯔꯇꯤꯗ ꯀꯨꯝꯃꯅꯤ
ꯈꯠꯂꯦ
ꯆꯥꯛ ꯄꯨꯛ ꯂꯥꯝ ꯆꯥꯛ ꯆꯥꯛ ꯂꯥꯝꯗ꯭ꯔꯣ
ꯆꯥꯛ ꯂꯥꯝꯃꯦ ꯑꯗꯨꯕꯨ ꯃꯇꯝ ꯌꯧꯗ꯭ꯔꯤ ꯄꯨꯡ ꯑꯃꯗ ꯆꯥ ꯗꯣꯏꯅꯦ
ꯑꯗꯨꯏꯅꯦ ꯍꯧꯒꯠꯂꯒ ꯈꯤꯇꯪ ꯉꯟꯅ ꯇꯨꯝꯔꯒ ꯍꯧꯒꯠꯂꯒ ꯆꯥ ꯆꯥ ꯑꯃ ꯊꯥꯛꯄ ꯌꯧꯔ ꯑꯃꯨꯛ ꯍꯜꯂꯛꯑꯒ ꯇꯨꯝꯕ ꯌꯥꯗ꯭ꯔꯣ
ꯉꯔꯥꯡ ꯈꯤꯇꯡ ꯉꯟꯅ ꯇꯨꯝꯁꯤꯔ ꯈꯜꯂ ꯅꯁꯤ ꯏꯃꯥꯟꯅꯕꯤ ꯑꯃꯗꯣ ꯈꯠꯅꯔꯒ ꯄꯨꯡ ꯑꯍꯨꯝ ꯐꯥꯎ ꯇꯨꯝꯗ ꯇꯨꯝꯕ ꯌꯥꯗꯕꯅ ꯑꯩꯁꯦ ꯃꯥꯢ ꯃꯈꯣꯟꯗꯨꯗ
ꯃꯥꯗꯨ ꯑꯥꯎꯕꯔꯣꯁꯨ
ꯋꯥꯔꯤꯗꯨ ꯀꯟꯅꯅ ꯋꯥ ꯉꯥꯡꯉꯣ ꯇꯞꯅ ꯉꯥꯡꯉꯨ ꯍꯥꯏꯔꯁꯨ ꯃꯤꯒꯤ ꯈꯟꯗꯕ ꯁꯤꯅꯨꯄꯤꯖ
ꯎꯝ
ꯈꯣꯏ ꯑꯍꯨꯝ ꯂꯩꯕꯅꯦ ꯑꯗꯨ ꯅꯨꯄꯤ ꯑꯃꯁꯨ ꯇꯨꯝꯃꯦ ꯑꯗꯨ ꯀꯔꯤꯁꯨ ꯈꯟꯗꯦꯗ ꯈꯣꯏ ꯋꯥ ꯉꯥꯡꯉꯣ
ꯎꯝ
ꯈꯠꯅꯔ
ꯅꯕꯅꯤꯁꯨ ꯉꯍꯥꯛ ꯂꯩꯔꯗꯤ ꯈꯠꯅꯔꯅꯤꯀꯣ ꯇꯨꯝꯕꯒꯤ ꯃꯇꯥꯡꯗ
ꯁꯤ ꯅꯪꯅ ꯐꯥꯎꯕ
ꯆꯥꯛ ꯉꯟꯅ ꯉꯟꯅ ꯆꯥꯎꯋꯣ ꯑꯠꯆꯥ ꯃꯤ ꯊꯥꯞꯄꯒꯅ ꯊꯥꯥꯛꯑꯣ
ꯔꯅ
ꯏꯁ ꯅꯤꯌꯦ ꯑꯩꯗꯤ ꯕꯥꯀꯤ ꯌꯥꯝ ꯂꯧꯅꯨꯍꯦ ꯑꯗꯨꯒꯨꯝꯕ ꯋꯥꯔꯤ ꯍꯥꯏꯔꯛꯀꯅꯨꯍꯥ ꯏꯕꯤꯃꯥ
ꯍꯦ ꯍꯦ ꯍꯣꯏ ꯍꯣꯏ ꯍꯥꯏꯔꯔꯣꯏ ꯍꯥꯏꯔꯔꯣꯏ
ꯇꯅꯤꯡꯇ꯭ꯔꯦ
ꯍꯥꯏꯔꯔꯣꯏ ꯑꯩ ꯁꯣꯏꯈ꯭ꯔꯦ
ꯈꯣꯢ ꯏꯃꯥꯟꯅꯕꯤ ꯆꯤꯡꯗꯨꯗꯤ ꯀꯨꯝꯃꯥ ꯈꯨꯝꯕ꯭ꯔꯣ
ꯈꯨꯝ ꯉꯔꯥꯡ ꯉꯔꯥꯡ ꯉꯔꯥꯡ ꯄꯥꯎ ꯐꯥꯎꯅꯥꯏꯌꯦ ꯀꯩꯅꯣꯗꯣ ꯆꯠꯁꯦ ꯍꯥꯏꯕ ꯍꯣꯁꯄꯤꯇꯥꯜꯗ ꯑꯗꯨ ꯑꯩ ꯊꯕꯛ ꯊꯦꯡꯅꯍꯜꯂꯥꯛꯄꯒꯤꯃ ꯏꯔꯨꯈꯤ ꯏꯔꯨꯔꯒ ꯅꯠꯇꯦ ꯐꯣꯝ ꯃꯤꯒꯤ ꯐꯣꯝꯁꯝꯃꯤꯠ ꯇꯧꯅꯤ ꯍꯥꯏꯌꯦ ꯀꯅꯥꯒꯤꯔꯣ ꯈꯪꯗꯦ ꯑꯩ ꯂꯛ ꯍꯜꯂꯛꯒ ꯀꯣꯜ ꯇꯧꯕꯅꯦꯕ ꯑꯗꯨꯒ ꯃꯥꯅ ꯍꯧꯖꯤꯛ ꯆꯠꯄ ꯌꯥꯔꯔꯣꯏ ꯍꯜꯂꯛꯄꯗ ꯉꯥꯏꯔꯤ ꯆꯠ ꯆꯥꯔꯥ ꯏꯔꯨꯈꯤꯅꯤꯔ ꯑꯗꯨꯗꯤ ꯑꯩ ꯆꯠꯂꯒꯦ ꯍꯥꯏꯅ ꯍꯥꯏꯌꯦ ꯆꯠꯈ꯭ꯔꯦ
ꯎꯝ
ꯑꯗꯨꯗꯒꯤ ꯀꯣ ꯍꯣꯔꯦꯟ ꯇꯧꯔꯛꯀꯦ ꯍꯥꯏꯔꯒ ꯇꯧꯔꯛꯇ꯭ꯔꯦ
ꯎꯝ
ꯊꯕꯛ ꯆꯤꯜꯂꯤ ꯍꯥꯏꯌꯦ ꯍꯧꯖꯤꯛꯀꯥꯟ ꯃ
ꯎꯝ ꯍꯣꯔꯦꯟ ꯅꯨꯄꯤ ꯅꯨꯄꯤ ꯑꯃꯅ ꯑꯩ ꯑꯩ ꯏꯁꯇꯦꯇꯥꯁ ꯎꯔꯒꯀꯣ ꯌꯨꯝ ꯍꯥꯜꯂꯛꯑꯕ꯭ꯔꯣ ꯌꯦ ꯑꯩꯅ ꯍꯣꯏ ꯍꯥꯏꯕꯅꯦ
ꯍꯍꯪ
ꯃꯈꯣꯏ ꯃꯤꯠꯂꯥꯎꯕꯤꯗꯣ
ꯍꯦ ꯍꯦ
ꯍꯣꯏ ꯍꯣꯏ ꯍꯥꯜꯂꯛꯄꯔ ꯌꯦꯡꯉꯣ
ꯀ꯭ꯔꯤ ꯌꯨꯝ ꯍꯥꯜꯂꯛꯑꯕ ꯍꯥꯏꯅ ꯍꯥꯡꯕ꯭ꯔꯣ ꯅꯪꯕꯣ
ꯑꯩꯅꯦ ꯑꯃ ꯑꯩꯒꯤ ꯏꯁꯇꯦꯇꯥꯔꯗ ꯊꯝꯕꯗꯨ
ꯑꯗꯨ ꯑꯗꯨ ꯑꯣꯏꯔꯁꯨ ꯃꯥ ꯍꯥꯏꯗꯤ ꯈꯪꯅꯤꯅ ꯃꯂꯔꯣꯏ ꯍꯥꯏꯕꯗꯣ
ꯃꯀꯪꯗꯦ
ꯀ꯭ꯣꯂꯦꯖ ꯆꯠꯂꯝꯅꯤꯅ ꯃꯥꯗꯤꯀꯣ
ꯎꯝ ꯎꯝ ꯌꯥꯔꯤꯕ꯭ꯔꯣ ꯑꯩꯗꯣ
ꯍꯥ
ꯑꯩꯗꯣ ꯑꯗꯨꯝ ꯌꯥꯔꯤꯒꯣ
ꯍꯣꯅ ꯌꯥꯥꯏꯌꯦ ꯌꯥꯏꯌꯦ
ꯎꯝ ꯑꯃꯗꯤ ꯑꯩꯅ ꯑꯩꯅꯗꯤ ꯄꯥꯝꯕ
ꯍꯣꯏꯗ ꯑꯩꯁꯨ ꯇꯥꯏꯌꯦꯗ ꯇꯥꯕꯗꯤ
ꯑꯥ
ꯇꯥꯏꯌꯦꯕ ꯇꯥꯕꯗꯤ
ꯎꯝ
ꯑꯗꯨꯕꯨ ꯌꯥꯝ ꯀꯔꯤ ꯍꯥꯏꯁꯤ ꯑꯗꯨꯝ ꯌꯥꯝꯕꯅꯦꯗ ꯃꯤꯁꯨ ꯑꯗꯨꯝ ꯈꯤꯇꯪ ꯈꯤꯇꯪꯗꯤ ꯇꯥꯎꯕꯅꯤ ꯃꯥꯒꯤꯁꯨꯀꯣ ꯑꯩ ꯍꯣꯔꯦꯟ ꯍꯥꯏꯕꯤꯒꯦ
ꯅꯪꯁꯨ ꯄꯥꯏꯌꯦ ꯔꯦ
ꯑꯣ ꯇꯥꯎꯔꯝꯃꯅꯤ
ꯎꯝ ꯎꯝ ꯎꯝ
ꯑꯗꯣ ꯍꯧꯒꯠꯇ꯭ꯔꯤꯕ꯭ꯔꯣ
ꯎꯝ ꯁꯔꯕꯤꯛ ꯇꯧꯔꯦ ꯍꯔꯦꯟꯗꯤ ꯇꯣ ꯀꯥꯞꯅꯤꯡꯉꯥꯢ ꯆꯠꯂꯅꯤ
ꯀꯗꯥꯢꯗ
ꯈꯪꯗꯦ ꯄꯥꯔꯛ ꯂꯩꯌꯦ ꯑꯁꯤ ꯃꯇꯥꯢꯗ